ꯍꯜꯂꯣ
ꯇꯥꯕ꯭ꯔꯥ
ꯇꯥꯏꯌꯦ ꯇꯥꯏ
ꯍꯧꯖꯤꯛ ꯑꯩꯅ ꯖꯦꯜ ꯍꯥꯏꯕꯗꯣ ꯑꯗꯨꯗꯣ ꯀꯔꯝꯕꯔꯥ ꯅꯪ ꯑꯃꯔꯛ ꯊꯤꯕꯤꯌꯣ
ꯍꯣꯏ ꯑꯩ ꯊꯤꯔꯤ ꯉꯥꯏꯌꯨ
ꯑꯗꯨꯗꯣ ꯐꯦꯁꯀꯤꯔꯣ ꯅꯠ ꯅꯠꯇ꯭ꯔꯒ ꯑꯗꯨꯝ ꯍꯦꯔꯒꯦꯔꯣ ꯑꯣ ꯑꯗꯨꯅꯦ ꯃꯥꯅꯗꯤ ꯑꯃ ꯍꯤꯌꯔꯒꯤ ꯑꯦꯟꯇꯤ ꯗꯦꯟꯗ꯭ꯔꯐꯀꯤ ꯑꯃ ꯍꯥꯏꯕꯗꯤ ꯅꯨꯡꯉꯥꯏꯇꯕꯅꯦ ꯑꯩ ꯌꯨꯁ ꯇꯧꯈ꯭ꯔꯦ ꯍꯥꯏꯕ ꯑꯗꯨꯗꯤ ꯑꯣꯏꯔꯣꯏꯗ ꯑꯩ ꯍꯪꯈꯤ ꯒꯦ ꯍꯥꯏꯕꯅꯦꯕ
ꯑꯃ ꯂꯩꯌꯦꯕꯀꯣ ꯑꯁ ꯑꯁꯤ ꯁꯤꯃꯛꯁꯨ ꯅꯠꯇꯦꯕ ꯑꯁꯨꯃꯥꯏꯅꯗꯤ ꯂꯥꯛꯄꯅꯦꯕꯀꯣ ꯑꯩ ꯊꯥꯔꯛ ꯁꯨꯃꯥꯏꯅ ꯄꯦꯛꯀꯦꯖꯤꯡꯁꯦ ꯁꯨꯃꯥꯏꯅꯗꯤ ꯂꯥꯛꯆꯩꯌꯦꯕ
ꯎꯝ ꯐꯪꯒꯗꯧꯕ ꯅꯠꯇ꯭ꯔꯣ ꯑꯗꯨꯝ
ꯐꯪꯕꯅꯦ ꯑꯗꯨꯝ ꯐꯪꯕꯅꯦ ꯑꯁꯨꯃꯥꯏꯅ ꯍꯥꯏꯐꯦꯠ ꯇꯧꯔꯗꯤ ꯑꯗꯨꯝ ꯃꯥꯁꯨ ꯈꯪꯒꯅꯤꯅ ꯐꯦꯁ ꯁꯤꯔꯝꯔ ꯐꯦꯁ ꯀ꯭ꯔꯤꯔ ꯑꯩꯁꯨ ꯀꯥꯎꯈ꯭ꯔꯥꯕꯩꯅꯤꯅꯦ ꯐꯦꯁ ꯋꯥꯁ ꯔ ꯐꯦꯁꯋꯥꯁ ꯇꯤꯃꯨꯛꯃꯥꯟꯗꯕ
ꯑꯦ ꯐꯦꯁ ꯋꯥꯁ ꯇꯤ ꯑꯣꯏꯔꯝꯃꯣꯏ ꯍꯦ ꯅꯪꯁꯨ
ꯑꯗꯨꯅꯦꯕ ꯑꯗꯨꯃꯥꯏꯅꯗꯤ ꯑꯣꯏꯕꯀꯣ
ꯑꯁꯤ ꯁꯦꯞꯇꯥ
ꯎꯝ
ꯐꯦꯁꯋꯥꯁꯄꯨ ꯁꯝꯗ ꯇꯩꯔ ꯂꯩꯔꯗꯤ
ꯑ ꯅꯇꯥ ꯅꯪꯒꯤ ꯀꯩꯅꯣꯗꯣ ꯊꯥꯔꯛꯑꯣꯗꯣ ꯑ ꯄꯦꯃꯦꯟ ꯗꯣ ꯑꯥ ꯁ꯭ꯀꯤꯟ ꯁꯣꯠ ꯇꯧꯔꯒ
ꯑꯁꯤꯒꯨꯝꯕ
ꯑꯥ ꯎꯝ ꯎꯝ
ꯃꯤ ꯃꯉꯣꯟꯗ
ꯎꯝ
ꯅꯍꯥꯟꯒꯤꯗꯣ ꯑꯗꯨꯝ ꯂꯩꯔꯤꯕꯅꯦꯕ ꯑꯩꯒꯤꯗꯣ
ꯑꯝ
ꯅꯍꯥꯟꯒꯤꯗꯣ ꯑꯗꯨꯝ ꯂꯩꯔꯤꯌꯦ
ꯑꯣ
ꯀꯔꯤꯁꯨ ꯊꯣꯛ ꯂꯛꯇꯕꯅꯦ ꯑꯗꯨꯒꯤꯅꯤꯗ ꯑꯩꯅ ꯍꯪꯕꯗꯣ ꯑꯗꯨꯏꯁꯨ ꯃꯤꯈꯣꯏꯒꯤꯁꯨ ꯑꯩꯅ ꯑꯗꯨꯝ ꯌꯦꯡꯕꯗꯣ ꯀꯩꯅꯣꯒꯤ ꯑꯣꯏꯌꯦꯗ ꯍꯣꯏ ꯁꯥꯡꯅ ꯁꯥꯡꯅ ꯀꯣ ꯃꯇꯝ ꯄꯨꯜꯂ ꯇꯧꯏꯕ ꯃꯥꯜꯂꯦ ꯈꯪꯗꯦ ꯑꯩꯁꯨ
ꯑꯁꯤ ꯐꯦꯁꯋꯥꯁꯀꯤꯗꯣ ꯑꯗꯨꯝ ꯑꯩꯈꯣꯏꯒꯤ ꯀꯩꯅꯣꯗ ꯂꯩꯌꯦꯕꯀꯣ ꯑꯗꯨ ꯃꯥꯅ ꯆꯠꯂꯛꯄ ꯀꯥꯟ ꯗ ꯑꯩꯈꯣꯏꯗ ꯎꯍꯜꯂꯗꯤ ꯑꯩꯈꯣꯏꯁꯨ ꯈꯪꯒꯅꯤꯕ ꯅꯠꯇ꯭ꯔꯗꯤ ꯁꯤꯗ ꯐꯪꯕꯁꯤꯗꯤ ꯃꯣꯏ ꯁꯤꯗꯤ ꯈꯔ ꯑꯃꯨꯛꯀ ꯑꯩꯈꯣꯏꯒ ꯈꯦꯠꯅꯕꯗꯣ ꯑꯣꯏꯌꯦꯕ
ꯎꯝ ꯑꯩꯅꯗꯤ ꯁꯦꯞꯇꯤ ꯑꯗꯨꯃꯥꯏꯅꯅꯦ ꯍꯥꯏꯕꯅꯦ
ꯍꯣꯏ ꯁꯦꯞꯇꯣ ꯑꯗꯨꯃꯥꯏꯅ ꯑꯣꯏꯔꯛꯀꯅꯤ ꯑꯗꯨꯒ ꯌꯦꯡꯉꯣ ꯍꯥꯏꯌꯣ ꯍꯣꯔꯦꯟ ꯐꯣꯇꯣ ꯊꯥꯔꯛꯑꯣ ꯍꯥꯏꯌꯣ
ꯁꯨꯀꯣ ꯑꯩꯈꯣꯏ ꯐꯦꯖꯋꯦꯜ ꯑꯃ ꯍꯥꯏ ꯑꯩꯈꯣꯏꯒꯤ ꯀꯩꯅꯣꯒꯤꯗꯤ ꯏꯃꯥꯟꯅꯕꯤꯒꯤ ꯇꯩꯕꯅꯦꯕꯀꯣ ꯁꯝꯗꯥ ꯃꯥꯒꯤꯗꯤ ꯀꯣꯁ ꯁ꯭ꯂꯥꯏꯝ ꯒꯨꯃꯥꯢ ꯇꯧꯋꯦꯕ ꯁ꯭ꯂꯥꯏꯝꯒꯤ ꯄꯦꯀꯦꯖꯤꯡ ꯇꯥꯏꯞ ꯇꯧꯔ ꯌꯦꯜꯂꯣ ꯀꯂꯔ ꯑꯣꯏꯌꯦꯕꯀꯣ
ꯑꯥ ꯑꯁꯤ ꯃꯣꯏꯒꯤ ꯍꯤꯃꯥꯂꯌꯥꯒꯤ ꯀ ꯇꯥꯏꯞꯇꯀꯣ ꯍꯤꯃꯥꯂꯌꯥꯒꯤ ꯑꯣꯏꯔꯁꯨ ꯁꯨ ꯍꯤꯌꯔ ꯍꯦꯌꯔꯒꯤ ꯖꯦꯜ ꯍꯥꯏꯅ ꯑꯃ ꯂꯩꯑꯕ ꯑꯗꯨꯗꯤ ꯃꯅꯝ ꯀꯜꯂꯒ ꯌꯥꯝ ꯅꯨꯡꯉꯥꯏꯇꯕꯅꯦꯕ ꯌꯨꯁ ꯇꯧꯕꯗꯣ
ꯎꯝ ꯍꯣꯏ ꯃꯥꯅꯁꯨ ꯍꯥꯏꯑ ꯍꯧꯖꯤꯛ ꯍꯤꯌꯔꯒꯤꯗꯤ ꯍꯦꯌꯔꯒꯤ ꯖꯦꯜꯗꯤ ꯑꯦꯟꯇꯤꯗꯦꯟꯗ꯭ꯔꯐꯀꯤ ꯑꯃ ꯂꯩꯌꯦ ꯍꯤꯃꯥꯂꯌꯥꯒꯤ ꯌꯨꯁ ꯇꯧꯋꯦ ꯅꯨꯡꯉꯥꯏꯇꯦ ꯃꯥꯅ ꯍꯥꯏꯔꯛꯑꯦꯕ ꯑꯩ ꯁꯨ ꯇꯧ ꯑꯩꯈꯣꯏꯅ ꯍꯥꯏꯔꯛꯄꯅꯦꯕ
ꯀꯩꯁꯨ ꯅꯨꯡꯉꯥꯏꯇꯕꯅꯦ ꯑꯗꯨꯗꯤ ꯑꯩꯁꯨ ꯄꯦꯀꯦꯠ ꯑꯃ ꯂꯩꯔꯝꯃꯦ ꯑꯗꯨ ꯅꯨꯡꯉꯥꯏꯃꯟꯗꯕꯒꯤ ꯄꯤꯊꯣꯛꯈ꯭ꯔꯦ
ꯍꯪꯉꯨꯗ ꯅꯨꯡꯉꯥꯏꯇꯕꯗꯤ ꯄꯤꯊꯣꯛꯈ꯭ꯔꯦ ꯁꯤ ꯑꯩꯁꯦ
ꯎ
ꯀꯔꯤ ꯇꯧꯕ꯭ꯔꯣ ꯀꯅꯥꯒ ꯂꯩꯕ꯭ꯔꯣ ꯄ꯭ꯔꯣ
ꯑꯩꯗꯤ ꯏꯊꯟ ꯂꯩꯌꯦ
ꯑꯇꯩꯗꯤ ꯌꯨꯝꯗ ꯂꯩꯕ꯭ꯔꯣ
ꯍꯣꯏ ꯌꯨꯝꯗ ꯂꯩꯌꯦ ꯑꯩ ꯑꯗꯣ ꯑꯩꯗꯤ ꯄꯨꯈ꯭ꯔꯤ ꯃꯄꯥꯟꯅ ꯂꯩꯌꯦ ꯑꯦ ꯑꯦ
ꯆꯆꯄ꯭ꯔꯥ
ꯎꯝ ꯎꯝ ꯀꯩꯅꯣ ꯇꯧꯋꯦ ꯆꯔꯆ ꯆꯠꯂꯦ ꯏꯁꯄꯤꯀꯔ ꯑꯩꯈꯣꯏꯒꯤ ꯐꯣꯔꯃꯔ ꯄꯥꯁꯇꯔꯅ ꯇꯧꯕꯤꯔꯦ ꯑꯗꯨꯒ ꯍꯟꯕꯤꯔꯦ ꯆꯥꯛ ꯆꯥꯕꯤꯔꯦ
ꯀꯩꯅꯣꯝꯃꯗꯣ ꯄꯥꯁꯇꯔꯗꯣ ꯇꯧꯗ꯭ꯔꯤ
ꯍꯥꯥ
ꯄꯥꯁꯇꯔ ꯇꯧꯗꯕ꯭ꯔꯥꯕ ꯄꯥꯁꯇꯔꯗꯤ
ꯇꯧꯋꯦ ꯃꯥꯗꯤ ꯀꯩꯅꯣ ꯇꯧꯋꯦ ꯗꯦꯜꯂꯤꯗ ꯆꯠꯈ꯭ꯔꯕ
ꯑꯥ ꯑꯩꯗꯤ ꯃꯥꯗꯣ ꯉꯥꯡꯕ ꯁꯥꯡꯕꯔꯥꯅ ꯍꯪꯒꯦ ꯇꯧꯕꯅꯦꯗ ꯑꯅꯧ
ꯑꯩꯁꯨ ꯍꯪꯉ ꯑꯩꯁꯨ ꯑꯗꯨ ꯈꯪꯅꯤꯡꯂꯒ ꯆꯠ ꯄꯅꯦ ꯑꯗꯨ ꯅꯣꯗ꯭ꯔꯦ ꯑꯩ
ꯈꯔ ꯑꯍꯟ ꯑꯣꯏꯕꯅꯤꯗ
ꯎꯝ ꯈꯪꯗꯦ ꯈꯔ ꯇꯦꯟꯒꯗꯕꯁꯨ ꯃꯥꯜꯂꯦ ꯑꯃꯨꯛꯀ ꯃꯥꯗꯤ ꯅꯍꯥꯟ ꯍꯥꯏꯐꯦꯠ ꯍꯥꯏꯐꯦꯠ ꯑꯃ ꯑꯃꯛ ꯌꯥꯎꯕ ꯀꯥꯟꯗꯗꯤ ꯇꯦꯟꯇꯛ ꯇꯦꯟꯇꯛ ꯇꯧꯋꯦꯕ
ꯎꯝ ꯑꯁ ꯉꯁꯥꯏ ꯑꯩꯈꯣꯏ ꯋꯥꯔꯤ ꯁꯥꯔꯒ ꯂꯩꯕꯅꯦ ꯃꯤ ꯄ꯭ꯔꯤꯁ ꯇꯧꯕꯁꯦ ꯍꯧꯖꯤꯛꯀꯥꯟꯗꯤ ꯌꯥꯝ ꯌꯥꯝ ꯁꯥꯡꯈ꯭ꯔꯦꯅ
ꯎꯝ ꯑꯁ ꯑꯩꯈꯣꯏ ꯉꯝ ꯐꯥꯎꯕꯁꯨ ꯂꯧꯁꯤꯟꯗꯕ ꯒꯔꯤ
ꯁꯨ ꯇꯥꯅꯤꯡꯗꯦꯕ ꯃꯤꯅ
ꯎꯝ ꯑꯩꯒꯤ ꯄꯤꯁꯨꯝꯁꯦ ꯀꯩꯗꯧꯔꯦ ꯍꯥꯏꯕꯅꯣ ꯌꯥꯎꯗꯕ
ꯑꯁ ꯑꯩꯉꯣꯟꯗꯀꯣ ꯀꯩꯅꯣꯝ ꯃꯥꯟꯅ ꯑꯩꯈꯣꯏ ꯀꯩꯅꯣꯗ ꯀꯣ ꯒ꯭ꯔꯨꯞꯇ ꯚꯤꯗꯤꯑꯣ ꯑꯃ ꯊꯥꯕꯅꯦ ꯅꯣꯛꯈꯤꯕꯗꯣ ꯁꯤꯒꯦꯇꯧꯋꯦ ꯑꯗꯨ ꯌꯦꯡꯉꯒ ꯐꯖꯅꯁꯨ ꯌꯦꯡꯗꯦ ꯑꯩ
ꯀꯔꯤ ꯕꯤꯠꯇ ꯉꯁꯤ ꯑꯍꯥ ꯊꯣꯔ ꯂꯥꯛꯀꯗꯧ ꯃꯥꯜꯂꯦꯀꯣ
ꯍꯥꯥ
ꯇꯥꯛꯀꯗꯧ ꯃꯥꯂꯦꯕ
ꯀꯗꯥꯏꯗ
ꯏꯝꯐꯥꯜꯗ ꯃꯣꯏ ꯂꯨꯍꯣꯡꯕ ꯑꯃ ꯂꯩ ꯍꯥꯏꯕꯅꯦ
ꯀꯅꯥꯒꯤ
ꯈꯪꯗꯦ ꯑꯩꯉꯣꯟꯗꯗꯤ ꯍꯥꯢꯌꯦ ꯑꯗꯨꯃꯥꯏꯅ ꯂꯨꯍꯣꯡꯕ ꯆꯠ ꯆꯠꯀꯅꯤ ꯈꯨꯃꯟ ꯂꯝꯄꯥꯛꯔꯣꯝꯗꯅꯤ
ꯑꯁꯥꯅ ꯑꯩꯉꯣꯟꯗꯗꯤ ꯀꯩꯁꯨ ꯍꯥꯏꯔꯝꯗꯦ ꯀꯗꯥꯏ ꯊꯦꯡꯅꯔꯒ ꯑꯦ ꯅꯣꯏ ꯊꯦꯡꯅꯕꯒꯤ ꯍꯥꯏꯕ꯭ꯔꯥ
ꯎꯝ ꯉꯔꯥꯡ ꯉꯔꯥꯡꯑꯩꯈꯣꯏ ꯀꯩꯅꯣ ꯂꯩꯕꯗꯣ
ꯎꯝ
ꯑꯗꯨꯒꯤ
ꯐ꯭ꯔꯦꯟ ꯑꯣꯏꯈ꯭ꯔꯦ ꯅꯪꯒ
ꯍꯣꯏ ꯏꯆꯦ ꯏꯕꯥꯅꯤꯁꯦ ꯂꯦꯞꯃꯤꯟꯅꯔꯒ ꯂꯩꯕ ꯑꯩꯈꯣꯏꯁꯦ ꯉꯥꯔꯥꯡꯁꯦ ꯍꯦꯟꯁꯦꯛ ꯇꯧꯍꯟꯗꯦꯕ ꯍꯦꯟꯁꯦꯛ ꯇꯧꯍꯟꯕꯒꯤ ꯂꯦꯞꯍꯜꯂꯒ ꯂꯩꯕ ꯀꯥꯟꯗ ꯀꯔꯤꯔ ꯎꯝ ꯎꯝ ꯂꯦꯞꯍꯟꯕꯒꯤ ꯑ ꯁꯨꯝ ꯑꯈꯣꯏꯁꯤꯅ ꯄꯔꯦꯡ ꯁꯥꯥꯅ ꯑꯥꯜꯗꯣ ꯑꯩꯈꯣꯏꯒꯤ ꯑꯥꯜꯗ ꯂꯦꯞꯍꯟꯕ ꯑꯗꯨꯒ ꯃꯣꯏ ꯂꯥꯛꯄꯁꯤꯡꯅ ꯃꯣꯏꯌꯣꯟꯁꯤꯡꯗꯨꯅ ꯃꯅꯨꯡꯗꯒꯤꯗꯨꯒꯤ ꯑꯗꯨꯝ ꯍꯦꯟꯁꯦꯛ ꯇꯧꯍꯜꯂꯛꯄ ꯑꯗꯨꯒꯤ ꯉꯁꯥꯏꯗꯒꯤꯗꯤ ꯑꯩꯩꯅ ꯏꯅꯥꯛꯇ ꯂꯩꯕ ꯃꯤꯁꯦ ꯎꯗ꯭ꯔꯕ ꯀꯩꯅꯣꯗꯤ ꯎꯈ꯭ꯔꯕ ꯑꯩꯅ ꯑ ꯁꯦ ꯀꯩꯅꯣ ꯑꯁꯥꯁꯦ ꯑꯃꯨꯛꯀ ꯏꯕꯥꯅꯤꯁꯦ ꯎꯗꯕ ꯑꯇꯣꯞꯄꯁꯤꯡꯗꯤ ꯎꯌꯦꯕ ꯁꯨꯛꯎ ꯎꯗ꯭ꯔꯕꯗꯨ ꯌꯦꯡꯊꯣꯛꯅꯔ ꯍꯣꯔꯦꯟꯗꯤ ꯂꯥꯁꯇ ꯌꯦꯡꯊꯣꯛꯅꯔꯒ ꯑꯦ ꯅꯪ ꯁꯤꯇ ꯂꯦꯞꯄ꯭ꯔꯥ ꯑꯦ ꯏꯖꯤꯛ ꯖꯤꯛ ꯑ ꯂꯩꯕꯔꯥ ꯈꯪꯅꯗꯕꯒꯤ ꯆꯥꯡꯗꯣ
ꯎꯝ ꯀꯩꯅꯣꯃ ꯎꯝ ꯃꯥꯅ ꯍꯥꯏꯕꯅꯦꯕ ꯉꯔꯥꯡꯗꯣ ꯃꯥ ꯁꯝ ꯀꯣꯜꯍꯜꯂꯦꯅ
ꯎꯝ ꯌꯦꯁ
ꯑꯗꯨꯒꯤ ꯍꯥꯏꯕꯅꯦꯕ ꯃꯥꯅ ꯐꯣꯇꯣ ꯁ꯭ꯇꯦꯇꯁ ꯎꯕ ꯑꯗꯨꯒꯤ ꯑꯩꯅ ꯌꯥꯝ ꯐꯖꯩꯌꯦ ꯐꯣꯇꯣ ꯊꯥꯔꯛꯑꯣ ꯍꯥꯏꯕ ꯀ꯭ꯔꯦꯃꯥꯁꯦ ꯑꯗꯣ ꯃꯨꯛ ꯑꯩ ꯗꯣ ꯉꯔꯥꯡꯗꯣ ꯑꯩꯗꯤ ꯌꯥꯝ ꯀꯟꯐꯤꯗꯦꯟꯗ ꯆꯠꯄꯅꯦ ꯑꯩ ꯗ꯭ꯔꯦꯁꯀꯨꯝꯕꯁꯨ ꯑꯩ ꯀꯝꯐꯣꯔꯇꯦꯕꯜ ꯌꯥꯝ ꯑꯣꯏꯖꯕꯅꯦ ꯑꯩ ꯅꯉꯣꯟꯗ ꯐꯨꯠ ꯐꯣꯇꯣ ꯀꯥꯞꯁꯦ ꯀꯔꯤ ꯀꯥꯞꯁꯦ ꯇꯧꯔꯒ ꯑꯩ ꯅꯪ ꯑꯆꯥꯄꯣꯠ ꯆꯥꯕꯁꯨ ꯑꯥ ꯑꯅꯤꯔꯣꯝ ꯆꯥꯥꯁꯦ ꯑꯩꯈꯣꯏ ꯀ꯭ꯂꯥꯁꯃꯦꯠꯁꯨ ꯂꯥꯛꯑꯦ ꯇꯠꯂꯦꯒꯨꯝꯕ ꯍꯥꯏꯌꯦꯅ ꯍꯥꯏ ꯍꯥꯏꯌꯦ ꯑꯗꯨꯒꯤ ꯃꯥ ꯀꯤꯔꯣ ꯑꯗꯨꯝ ꯍꯥꯏꯔꯒ ꯃꯥꯅ ꯑꯗꯨꯒ ꯂꯥꯁꯇ ꯑꯩ ꯐꯣꯇꯣ ꯀꯥꯞꯀꯦꯅ ꯆꯠꯄ ꯀꯥꯟꯗꯗꯤ ꯑꯩꯒꯤꯕꯦꯇꯔꯤꯗꯣ ꯁꯠ ꯗ꯭ꯥꯎꯟ ꯇꯥꯈ꯭ꯔꯦ
ꯋꯥꯔꯤꯁꯦ
ꯁꯦꯜꯐꯤ ꯇꯧꯕ ꯀꯥꯟꯗ ꯈꯛ ꯑꯩ ꯅꯪꯕꯅꯦ ꯑꯗꯨ ꯑꯇꯩ ꯅꯪꯗ꯭ꯔꯕꯅꯦ ꯍꯥꯏꯕꯅꯦꯕ
ꯀꯔꯤꯒꯤ
ꯐꯣꯟꯗꯨ ꯌꯦꯡꯕ ꯁꯥꯕ ꯕꯦꯇ꯭ꯔꯤꯗꯩ ꯑꯗꯨꯝ ꯂꯩꯕ ꯌꯥꯇꯥꯗ ꯑꯍꯤꯡꯗꯒꯤ ꯀꯩꯅꯣꯃ ꯃꯩ ꯂꯥꯛꯇꯦ ꯑꯗꯨꯒ ꯑꯩꯒꯤ ꯐꯣꯟꯗ ꯑꯌꯨꯛꯇ ꯕꯦꯇ꯭ꯔꯤ ꯐꯣꯔꯇꯤ ꯐꯥꯏꯚ ꯀꯨꯝꯕꯅꯤ ꯍꯥꯏꯌꯦ ꯑꯗꯨꯗꯒꯤ ꯌꯦꯡꯕꯅꯦ ꯍꯌꯦ ꯅꯟ ꯁ꯭ꯇꯣꯞꯇ ꯃꯩ ꯂꯥꯛ ꯀꯅꯤ ꯈꯜꯂꯒ
ꯃꯩ ꯂꯥꯛꯄꯅꯦꯍꯦꯛ ꯑꯩꯈꯣꯏꯔꯣꯝꯗꯗꯤ ꯑꯩꯗꯤ ꯑꯌꯨꯛꯁꯨ ꯆꯥꯔꯁ ꯇꯧꯋꯦꯅ
ꯈꯪꯗꯦ ꯉꯃꯩ ꯂꯥꯛ
ꯑꯦ ꯉꯔꯥꯡꯔꯣ ꯍꯣꯏ ꯑꯩꯗꯤ ꯉꯁꯤ ꯑꯌꯨꯛꯀꯤ ꯀꯟ ꯈꯜꯂꯒ ꯂꯩꯑꯦ ꯍꯣꯏ ꯉꯔꯥꯡ ꯂꯥꯛꯇꯕꯅꯦ
ꯉꯔꯥꯡ ꯐꯨꯜ ꯂꯥꯛꯇꯕꯅꯦ ꯑꯩꯁꯨ ꯐꯥꯏꯚ ꯄꯔꯁꯦꯟꯗ ꯊꯅꯝꯕꯅꯤ
ꯀꯞꯄ ꯅꯪꯗꯦ ꯍꯩꯌꯦ
ꯎꯄꯥꯏ ꯂꯩꯇꯦ
ꯑꯩꯒꯤ ꯅꯥꯀꯣꯡꯗꯣ ꯄꯨꯔꯥ ꯕꯦꯔꯥ ꯇꯥꯒꯦ ꯇꯧꯈ꯭ꯔꯦ
ꯍꯥ
ꯑꯩꯒꯤ ꯅꯥꯀꯣꯡꯗꯣ ꯍꯥꯏꯕ
ꯀꯔꯤꯒꯤꯔꯥ ꯁꯦ ꯑꯩꯈꯣꯏꯒꯤ ꯐꯣꯇꯣꯁꯦ ꯐꯖꯅꯁꯨ ꯀꯞꯄꯤꯗꯨꯁꯨ ꯑꯥ ꯀꯥꯆꯤꯟꯗ ꯑꯜꯕꯤꯅꯥ ꯀꯟꯅ ꯂꯩꯔꯤꯌꯦ
ꯄꯤ ꯇꯩꯕ
ꯀꯆꯤꯟꯗ ꯀꯅꯥꯔꯣ ꯑꯥ ꯅꯪ ꯉꯔꯥꯡ ꯑꯃ ꯑꯈꯣꯏ ꯒ꯭ꯔꯨꯞ ꯐꯣꯇꯣ ꯊꯥꯔꯛꯄꯗꯣ ꯑꯗ
ꯕꯅꯦ
ꯑꯗꯨꯒꯤ ꯀꯩꯅꯣꯗꯣ ꯌꯦꯉꯣ ꯑꯥ ꯀꯥꯆꯤꯟꯗ ꯑꯁꯤ ꯁꯨꯊꯔꯤ ꯍꯣꯏꯒꯤ ꯁꯥꯏꯠ ꯔꯣꯝꯗ ꯑꯗꯨꯝ ꯌꯦꯡꯔꯒ ꯑꯥ ꯃꯅꯤꯡꯔꯣꯝꯗ ꯌꯦꯉꯣ
ꯀꯅꯥꯈꯣꯏꯒꯤ ꯁꯥꯏꯠꯇ
ꯑꯁꯤꯁꯨ ꯊꯥꯔꯤ ꯅꯣꯏ ꯂꯦꯞꯄꯗꯣ
ꯎꯪ
ꯑꯗꯨꯝ ꯌꯦꯡꯉꯣꯕ ꯑꯈꯣꯏꯗꯣ ꯑꯈꯣꯏꯔꯣꯝ ꯂꯦꯞꯄꯤꯗꯅ ꯑꯗꯨ ꯑꯆꯥꯅꯣꯏ ꯂꯩꯇ꯭ꯔꯥ ꯑꯗꯨꯝ ꯑꯥ ꯌꯦꯡꯉꯣ ꯑꯥ ꯑꯖꯤꯟꯗ ꯌꯦꯉꯣ
ꯎꯃ ꯖꯨꯝꯗꯧꯔ ꯊꯥꯕꯅꯦꯕ ꯅꯨꯄꯤ ꯑꯅꯤꯗ ꯂꯦꯞꯄꯨꯗꯣ ꯃꯥꯗꯣ ꯌꯦꯡꯉꯣ ꯖꯨꯨꯝꯗꯧꯔꯒ ꯌꯦꯡꯉꯣ ꯃꯃꯤꯠꯇꯣ ꯃꯊꯛꯇ ꯌꯦꯡꯔ ꯂꯩꯕꯅꯦ
ꯄꯇꯣꯜ
ꯑꯦꯍꯦ ꯀꯗꯥꯗꯒꯤ ꯀꯗꯥꯏꯗꯒꯤ ꯉꯥꯏꯌꯨ ꯉꯥꯏꯌꯨ ꯉꯥꯏꯌꯨ ꯉꯌꯨ ꯉꯌꯨ ꯉꯌꯨ ꯉꯌꯨ ꯀꯗꯥꯏ ꯄꯦꯃ
ꯊꯥꯕꯅꯤꯅꯕ ꯑꯆꯥꯥꯟꯅ ꯏꯁꯀ꯭ꯔꯤꯟꯁꯣꯠ ꯇꯧꯔꯒ
ꯑ ꯃꯣꯏꯗꯤ ꯀꯦꯗꯥꯏ ꯀꯗꯥꯏꯗꯒꯤ ꯂꯕ꯭ꯔꯣ ꯑꯩꯗꯤ ꯂ ꯊꯤꯕꯝꯁꯨ ꯈꯪꯗꯦ
ꯀꯔꯤ
ꯃꯣꯏꯗꯤ ꯀꯗꯥꯏꯒꯗꯥꯗꯤꯒ ꯂꯧꯕ ꯖꯥꯂꯣꯕ ꯑꯩꯗꯤ
ꯁꯨꯊꯔꯤꯅ ꯏꯁꯇꯦꯇꯁꯇ ꯍꯥꯞꯔꯛꯄꯅꯦ ꯑꯗꯨꯒꯤ ꯑꯩꯅ ꯂꯧꯔꯒ ꯊꯥꯕꯅꯤ
ꯑꯁ ꯑꯁꯤ ꯑꯃꯨꯛ ꯈꯛ ꯀꯣꯜ ꯇꯧꯔꯛꯑꯦ ꯁꯤꯦ ꯔꯥꯟ ꯇꯨꯔꯥꯟ
ꯀꯅꯥꯔꯣ
ꯑꯩꯈꯣꯏꯒꯤ ꯃꯦꯅꯦ ꯃꯦꯅꯦꯖꯔ ꯅꯤꯝ ꯁꯤꯟꯕꯅꯤꯝ
ꯑ ꯑꯁ ꯁꯝꯒꯅꯤ ꯆꯥꯖꯤ ꯄꯤꯗꯤ ꯁꯦꯝꯟꯒꯅꯤ ꯅꯠꯇꯦ ꯀꯩꯅꯣ ꯀꯔꯝꯍꯥꯏꯅ ꯀꯧꯕ꯭ꯔꯥ ꯀꯩꯅꯣ ꯈꯣꯏꯅ ꯔꯣꯜ ꯈꯣꯏꯅ
ꯍꯥꯏꯕꯗꯤ ꯊꯦꯄꯤꯅꯤꯝ ꯊꯦꯄꯤꯅꯤꯝ
ꯀꯥꯎꯔꯨ ꯔꯦ ꯍꯥ ꯇꯪꯁꯤꯗ
ꯎ
ꯑꯩ ꯉꯁꯤꯒꯤ ꯑꯣꯏꯅ ꯊꯤ ꯐꯥꯏꯗ꯭ꯔꯔꯤ
ꯑꯁ ꯊꯤꯕꯨ ꯋꯥ ꯑꯣꯏ ꯇꯧꯗꯅ ꯑꯩꯈꯣꯏꯁꯨ ꯐꯥꯏꯗꯦ ꯉꯥꯏꯁꯨ ꯀꯩ ꯃꯤ ꯉꯥꯡꯉꯒꯦ
ꯍꯣꯏ ꯍꯣꯏ
ꯎ